ꯍꯂꯣ꯫
ꯍꯜꯂꯣ꯫
ꯍꯥ
ꯇꯥꯕ꯭ꯔꫭ꯫
ꯇꯥꯏ꯫
ꯑꯣ ꯇꯨꯝꯅꯔꯕꯣ꯫
ꯇꯨꯝꯅꯗ꯭ꯔꯤ-ꯇꯨꯝꯅꯗ꯭ꯔꯤ꯫
ꯆꯥꯛ ꯏꯁꯤꯡ ꯆꯥꯅꯔꯦ꯫
ꯆꯥꯅꯔꯦ ꯍꯧꯖꯤꯛꯀꯥꯟꯁꯦ ꯍꯧꯗꯣꯡꯗ ꯑꯃ ꯎꯆꯤ ꯆꯥꯔꯨꯕꯗꯒꯤ ꯅꯥꯕ ꯑꯅꯥꯕ ꯑꯃ ꯖꯨ ꯂꯩ ꯃꯥꯂꯤꯅꯤ꯫
ꯀꯔꯤ ꯑꯅꯧꯕ꯭ꯔꯣ꯫
ꯍꯣꯏ ꯍꯧꯗꯣꯡꯒ ꯍꯧꯗꯣꯡꯒꯁꯦ ꯀꯩꯅꯣ ꯇꯧꯍꯟ ꯌꯥꯗꯦ ꯎꯆꯒ ꯐꯥꯍꯟ ꯌꯥꯗꯦꯕꯣ ꯃꯁꯤ ꯗꯥ ꯗꯥꯎꯗ ꯂꯩ ꯍꯥꯏꯌꯦ ꯎꯆꯤꯗ ꯔꯦꯗ ꯀꯤꯜ ꯍꯥꯏꯕ ꯑꯅꯥꯕ ꯑꯥ ꯑꯃ ꯌꯥꯎꯋꯦ ꯍꯥꯏꯕ ꯔꯦꯗ ꯀꯤꯜ꯫ ꯌꯥꯎꯕ ꯎꯆꯤꯗ ꯑꯗꫭ ꯑꯩꯅ ꯀꯃꯥꯏꯅ ꯈꯪꯗꯣꯏꯅꯣ ꯍꯪꯕ꯫
ꯑꯥ
ꯈꯪꯉꯣꯏ ꯗꯥꯎꯗ ꯂꯩꯔꯦ ꯍꯥꯏꯌꯦꯕ ꯑꯗꯨꯗꯣ ꯆꯥꯔꯨ ꯇꯥꯔꯒꯗꯤ ꯃꯥꯁꯦ
ꯎꯝ
ꯑ ꯃꯁꯥꯁꯦ ꯑꯃ ꯇꯦꯝꯄꯔꯦꯆꯔꯁꯦ ꯂꯣ ꯑꯣꯏꯊꯈ꯭ꯔꯒꯅꯦ ꯑꯣꯔꯒꯅꯦ ꯑꯥ ꯋꯥꯟꯗꯒꯤꯗꯣꯏꯅꯦ ꯌꯦ ꯑꯗꯣꯁ ꯀꯟꯕ ꯄꯥꯛ ꯉꯝꯗꯦ ꯍꯥꯏ ꯑꯗꯣ ꯍꯧꯖꯤꯛ ꯑꯩꯒꯤ ꯈ ꯑꯩꯅ ꯈꯪꯅꯕ ꯏꯃꯥꯟꯅꯕ ꯔꯣꯁꯟ ꯍꯥꯏꯕꯗꯣ ꯃꯥꯏ ꯍꯧꯗꯣꯡ ꯑꯃ ꯍꯟꯇꯛ ꯇ ꯂꯣꯏꯕꯅꯦꯕ ꯑꯩꯈꯣꯏꯒꯤ ꯑ ꯊꯥ ꯇꯔꯦꯠ ꯅꯤꯄꯥꯜ ꯍꯥꯏꯔꯝꯃꯅꯦꯕ ꯃꯥꯏꯗꯣ꯫
ꯎꯝ
ꯑꯗꯣ ꯉꯁꯤꯁꯦ ꯃꯣꯔꯅꯤꯡꯗ ꯃꯥꯁꯦ ꯎꯆꯤ ꯑꯃ ꯆꯥꯎꯔꯒ ꯑꯣꯔꯔꯕꯖꯥꯠꯅꯤꯗꯅ꯫
ꯑꯥ ꯑꯥ
ꯑꯗꯨꯒ ꯍꯣꯁꯄꯤꯇꯥꯜ ꯄꯨꯈꯠꯄ ꯀꯥꯟꯗꯗꯤ ꯃꯁꯥꯁꯦ ꯄꯨꯔꯥ ꯇꯦꯝꯄꯔꯦꯁꯔꯁꯦ ꯑꯥ ꯂꯨ ꯑꯣꯏꯈ꯭ꯔꯒ
ꯑ
ꯃꯁꯥꯁꯦ ꯆꯠ ꯉꯝꯗꯕꯤꯗ ꯇꯨꯈ꯭ꯔꯦ ꯍꯥꯏꯌꯦꯕ꯫
ꯑꯩꯈꯣꯏꯒꯤ ꯍꯥꯟꯅ ꯑꯩꯈꯣꯏꯒꯤ ꯍꯧꯗꯣꯡꯗ ꯅꯥꯕꯤꯗ ꯑꯅꯥꯕꯗꯨ ꯅꯠꯇꯕ ꯑꯁꯤ ꯆꯥꯔꯨꯕꯒꯤ꯫
ꯍꯣꯏ ꯍꯣꯏ ꯑꯗꯨ ꯅꯠꯇꯕ꯫ ꯑꯗꯨ ꯅꯠꯇꯕ ꯑꯩꯈꯣꯏꯗꯨꯅ ꯇꯦꯝꯄꯔꯦꯆꯔ ꯍꯥꯏ ꯑꯣꯏꯕꯅꯤꯗꯅ꯫
ꯑꯣꯕꯥ ꯐꯥꯏꯕꯗꯤ ꯌꯥꯎꯗꯕ꯫
ꯑꯣꯕ ꯇꯪ꯫
ꯑꯥꯕꯗꯪ꯫
ꯎꯝ ꯑꯗꯨꯒ ꯔꯦꯠ ꯀꯤꯜ ꯍꯥꯏꯌꯦ ꯎꯆꯤꯗ ꯌꯥꯎꯕꯅꯦ ꯌꯦ꯫
ꯃꯣꯏ ꯍꯧꯗꯣꯡꯒꯤꯗꯤ ꯀꯃꯥꯏ ꯇꯧꯒ꯭ꯔꯦ ꯑꯗꯨꯗꯤ ꯍꫭꯁꯄꯤꯇꯥꯟ ꯌꯧꯔꯒ꯫
ꯑꯗꯣ ꯍꯧꯖꯤꯛꯁꯦ ꯋꯥꯟꯊꯔꯒ ꯂꯩꯌꯦ ꯍꯥꯏꯌꯦ ꯃꯁꯥꯗꫭ ꯂꯦꯛꯊꯔꯒ ꯀꯩꯝ ꯍꯧꯒꯠꯉꯝꯗꯕꯤꯗ ꯉꯁꯤ ꯈꯇꯪ꯫
ꯆꯥꯛꯁꯨ ꯆꯥꯗꯕꯤ ꯀꯩꯝ ꯆꯥꯗꯕꯤ꯫
ꯗ꯭ꯔꯤꯞ ꯌꯥꯜꯂꯒ ꯑꯗꯣ ꯈꯨꯗꯛꯇ ꯆꯥꯔꯨꯒ ꯈꯨꯗꯛꯇ ꯑꯗꯨꯝ ꯇꯧꯕꯤꯅꯤꯌꯦ ꯁꯤꯗꯤ꯫
ꯎꯆꯤꯗꯨ ꯂꯩꯅꯥ ꯄꯨꯕ ꯑꫭꯔꯝꯒꯅꯤ ꯑꯗꯨꯗꯤ꯫
ꯍꯣꯏ ꯔꯦꯠ ꯔꯦꯠ ꯀꯤꯜ ꯍꯥꯏꯁꯦ ꯍꯣꯏ ꯍꯣꯏ ꯍꯣꯏ꯫
ꯎꯝ
ꯑꯗꯣ ꯑꯩꯅ ꯍꯥꯏꯕ ꯔꯦꯗ ꯀꯤꯜ ꯌꯥꯎꯋꯁꯦ ꯎꯆꯤꯁꯦ ꯀꯃꯥꯏꯅ ꯈꯪꯗꯣꯏꯅꯣ ꯍꯥꯏꯕ ꯈꯪꯉꯣꯏꯌ ꯡꯦ ꯑꯈꯣꯏꯅ ꯗꯥꯎꯗ ꯂꯩꯅꯤꯌꯦ꯫
ꯃꯤꯗꯨꯒ ꯍꯥꯏꯔꯒ ꯑꯩꯁ ꯑꯥꯏ ꯕꯤ ꯄꯣꯖꯤꯇꯤꯚ ꯑꯣꯏꯕ ꯖꯥꯠꯅꯤ
ꯑꯗꯨꯗꯤ ꯍꯧꯗꯣꯡꯖꯦ ꯊꯥꯗꯣꯛꯇꯕꯅ ꯈ꯭ꯋꯥꯏ ꯕꯦꯁ ꯑꯣꯏꯔꯦ ꯌꯥꯗꯦꯗ
ꯊꯥꯗꯣꯛꯇꯥꯕ ꯍꯥꯏꯖꯦ
ꯀꯩ ꯌꯥꯗꯦꯗꯤ ꯀꯩꯅꯣ ꯑꯥꯗꯅ ꯂꯦꯛꯑ ꯆꯥꯔꯒ ꯁꯨꯒꯗꯕꯅꯦꯅ ꯐꯪꯉꯕꯣ ꯍꯪꯉꯦ ꯍꯧꯖꯤꯛ ꯍꯥꯟꯉꯦ ꯆꯠꯄ ꯌꯥꯗꯕ ꯎꯝ ꯍꯜꯂꯣ
ꯍꯜꯂꯣ ꯈꯅꯥꯎꯒꯁꯦ ꯄꯜꯂꯦ ꯑꯩꯁꯦ ꯐꯨꯟꯒꯦ ꯇꯧꯋꯦ
ꯑꯗꯨꯅꯦ ꯍꯧꯗꯣꯡꯁꯦ ꯑꯩꯁꯨ ꯑꯩꯒꯤ ꯍꯧꯗꯣꯡꯗꯣ ꯎꯆꯤ ꯊꯤꯕ ꯍꯧꯗꯣꯡ ꯊꯤꯕ ꯌꯥꯝ ꯆꯠꯂꯤꯗꯅ ꯑꯦ ꯍꯧꯗꯣꯡ ꯎꯆꯤ ꯊꯤꯕ ꯌꯥꯝ ꯆꯠꯂꯤꯗꯅ ꯎꯝ ꯑꯗꯨꯅ ꯑꯩ ꯄꯥꯈꯠꯂꯛꯑꯦꯕ ꯍꯥꯏꯗꯤ ꯑꯩꯒꯤ ꯍꯧꯗꯣꯡꯗꯨꯁꯨ ꯎꯆꯤ ꯀꯩꯀꯥ ꯄꯤꯖꯒꯅꯣꯅ ꯍꯥꯏꯌꯦꯕ ꯏꯟꯐꯦꯛꯁꯟ ꯊꯣꯛꯀꯅꯤ ꯍꯥꯏꯕ ꯍꯦꯛꯇ ꯃꯕꯨꯛꯇ
ꯑꯩꯗꯤ ꯅꯍꯥꯛ ꯑꯉꯥꯡꯒꯤ ꯋꯥ ꯂꯩꯇꯦ ꯑꯍꯟꯒꯤ ꯋꯥ ꯂꯩꯇꯦꯕ ꯍꯧꯗꯣꯡ ꯑꯅꯤꯕ ꯑꯅꯥꯕꯒꯤ ꯋꯥ ꯂꯩꯇꯦꯕ ꯎꯆꯤꯗꯨꯕꯨ ꯍꯥꯏꯔꯤꯕ ꯎꯆꯤꯗꯨꯕꯨ ꯍꯦꯛ ꯐꯪꯅꯔꯒ ꯆꯥꯕ ꯊꯛꯎꯔꯒꯗꯤ ꯑꯗꯨꯝ
ꯑꯣꯕ
ꯃꯤꯅꯤ ꯑꯗꯨꯗꯤ ꯎꯕ
ꯍꯣ ꯍꯣꯏ ꯈꯨꯗꯛꯇꯅꯦ ꯃꯥꯗꯤ ꯁꯤꯗꯣꯏꯁꯦ ꯑꯗꯨ ꯃꯥꯏ ꯍꯧꯗꯣꯡꯗꯣ ꯌꯥꯗꯣꯏ ꯃꯥꯟꯗ꯭ꯔꯦ ꯍꯥꯏ
ꯌꯥꯝ ꯁꯥꯊꯤꯕꯅꯤꯅꯅꯦ ꯃꯥꯒꯤ ꯇ꯭ꯔꯤꯠꯃꯦꯟ ꯍꯤꯗꯥꯛ ꯂꯥꯡꯊꯛ ꯂꯩꯇꯦ ꯍꯥꯏꯕꯣ ꯑꯗꯨꯒꯤꯗꯤ
ꯀꯩꯝ ꯍꯥꯏꯗꯦ ꯉꯁꯤ ꯈꯛꯇ ꯑꯌꯨꯛꯇ ꯇꯧꯔꯒ ꯉꯁꯤ ꯋꯥꯟꯊꯔꯒ ꯑꯗꯨꯝ ꯃꯌꯨꯝꯗꯔꯨꯁꯦ ꯍꯤꯗꯥꯛ ꯌꯥꯏ ꯍꯜꯂꯤ ꯍꯥꯏ ꯆꯠꯄ ꯉꯝꯗ꯭ꯔꯦ ꯍꯥꯏꯌꯦ
ꯗꯣꯛꯇꯔꯅ ꯑꯗꯨꯏ ꯂꯥꯏꯅꯥꯗꯨꯅꯦꯅ ꯍꯥꯏꯔ ꯀꯟꯐꯥꯝ ꯀꯟꯐꯥꯝ ꯇꯥꯔꯒ ꯍꯥꯏꯈꯔꯕ
ꯑꯗꯨꯃꯥꯏꯅ ꯑꯣꯏꯕ ꯌꯥꯏ ꯁꯤꯅꯤ
ꯑꯥ ꯑꯗꯥ ꯍꯧꯖꯤꯛꯀꯤ ꯑꯃ ꯑꯩꯈꯣꯏꯅ ꯍꯦꯛ ꯍꯦꯛ ꯌꯥꯝ ꯀꯟꯅ ꯃꯥꯟꯅꯕ ꯑ
ꯑꯩꯈꯣꯏꯒꯤꯗꯨ ꯑꯩꯈꯣꯏꯒꯤꯗꯨꯅ ꯑꯃꯨꯛ ꯆꯥꯕ ꯌꯥꯗꯕꯤ ꯍꯥꯟꯅ ꯇꯧꯔꯛꯏꯗꯅ ꯑꯣꯕ ꯇꯧꯗꯦꯗꯅ ꯃꯁꯥ ꯁꯥꯒꯠꯂꯒ ꯆꯥꯕ ꯌꯥꯗ꯭ꯔꯦ ꯐꯤꯚꯔ ꯂꯩꯔꯛꯄꯤ ꯏꯅꯨꯡ ꯅꯨꯡꯉꯥꯏꯇꯕꯤ ꯎꯪꯕꯤ ꯈꯣꯠꯄꯤ ꯇꯧꯔꯛꯇ꯭ꯔꯣ
ꯍꯣꯏ
ꯑꯃꯁꯤꯅ ꯍꯦꯛ ꯆꯥꯁꯤꯜꯂꯨꯔ ꯃꯇꯨꯡꯗ ꯑꯣꯠꯊꯣꯛꯑꯒ ꯂꯦꯛ ꯊꯕꯤ
ꯏꯁ ꯕꯦꯔꯥꯅꯤꯅꯦ ꯑꯗꯨ ꯑꯗꯨꯅ ꯑꯃꯨꯛ ꯁꯥꯊꯤꯅ ꯋꯥꯂꯤꯅꯤꯅꯦ ꯃꯥꯒꯤꯗꯨꯗꯤ
ꯑꯥ
ꯍꯥꯏꯗꯤ ꯑꯗꯨꯗꯤ ꯆꯥꯕꯨ ꯆꯥꯕ ꯍꯥꯏꯁꯦ ꯁꯂꯥꯛ ꯀꯧꯕ ꯁꯥꯟꯅꯔꯒ ꯑꯩꯈꯣꯏ ꯁꯥꯏꯗꯠꯂꯒ ꯊꯝꯕꯁꯨ ꯌꯥꯎꯋꯤꯗꯅꯀꯣ ꯆꯥꯗꯕꯤꯗꯒ ꯀꯛꯀꯥ ꯀꯛꯀꯥ ꯍꯥꯏꯗ ꯍꯥꯠꯇꯣꯛꯑꯒ ꯃꯥꯒꯤ ꯏꯅꯥꯏꯒ ꯊꯣꯛꯑꯒ ꯑꯗꯨꯝ ꯃꯔꯩ ꯆꯤꯅꯤ ꯃꯔꯩꯗ ꯀꯩꯗ ꯑꯗꯨꯝ ꯇꯩꯕ ꯈꯣꯠꯄ ꯑꯗꯨꯝ ꯌꯥꯎꯋꯤꯗꯅ ꯍꯧꯗꯣꯡꯁꯨ ꯆꯥꯗ꯭ꯔꯁꯨ ꯁꯂꯥꯛ ꯁꯥꯟꯅꯕꯗ ꯑꯗꯨꯃꯥꯏꯅ ꯇꯧꯕꯗꯒꯗꯤ ꯃꯍꯨꯠꯇꯣ ꯄꯥꯏꯁꯤꯟ ꯈꯣꯠꯆꯟ ꯇꯧꯔꯒ ꯅꯥꯕ ꯈꯣꯠꯄꯒ ꯌꯥꯎꯅꯖꯥꯔꯁꯤꯅꯦ ꯑꯗꯨ ꯑꯣꯏꯇꯥꯔꯗꯤ ꯅꯥꯇꯩ ꯆꯥꯗꯦ ꯍꯥꯏꯕ ꯕꯦꯔꯥ ꯀꯥꯔꯣꯏꯗ꯭ꯔꯣ ꯑꯩꯈꯣꯏ ꯍꯧꯗꯣꯡꯁꯤꯡꯒꯤꯗꯤ ꯎꯆꯤꯅꯦꯅ ꯐꯪꯐꯥꯗ ꯐꯥꯔꯒ
ꯄꯪꯄꯨꯗ ꯄꯨꯔꯛꯏꯀꯣ
ꯄꯨꯔꯛꯑꯦ ꯂꯧꯕꯛ ꯂꯝꯍꯥꯡꯅꯤ ꯈꯪꯗꯦ ꯀꯗꯥꯏꯔꯩꯅꯦ ꯀꯔꯤꯅꯣ
ꯑꯗꯨꯅꯤ ꯌꯥꯝ ꯁꯥ ꯊꯔꯤꯖꯦ ꯃꯣꯏꯒꯤ ꯃꯣꯏ ꯎꯆꯤꯁꯦ ꯌꯥꯝ ꯄꯥꯝꯃꯤꯁꯦ ꯀꯩꯒꯤꯅꯣ ꯈꯪꯗꯦ
ꯃꯣꯏ ꯃꯆꯤꯟꯖꯥꯛꯅꯤ ꯀꯩꯅꯣ ꯅ ꯂꯥꯏꯔꯤꯛꯇ ꯇꯣꯃꯦꯖꯦꯔꯤꯛꯇ ꯌꯗ꯭ꯔꯥ ꯀꯣꯝꯇꯩꯅꯣ ꯌꯥꯎꯗ ꯃꯣꯏꯗꯤ ꯎꯊꯤ ꯍꯧ ꯍꯧꯕꯣꯡꯗ ꯁꯤꯒꯅ ꯂꯩꯅꯤ
ꯎꯆꯤ ꯎ ꯌꯥꯗꯦ ꯑꯗꯣ ꯍꯧꯗꯣꯡꯁꯦ ꯊꯥꯏꯅꯒꯤ ꯍꯧꯗꯣꯡꯅ ꯃꯁꯥ ꯍꯦꯟꯅ ꯐꯩꯗ ꯍꯧꯖꯤꯛꯀꯥꯟꯒꯤꯁꯦ ꯍꯧꯖꯤꯛ ꯀꯥꯟꯒꯤ ꯃꯤꯒ ꯆꯞ ꯃꯥꯥꯟꯅꯔꯦ
ꯆꯞ ꯃꯥꯟꯅꯩ ꯆꯞ ꯃꯥꯟꯅꯩ ꯑꯩꯈꯣꯏ ꯃꯤꯑꯣꯏꯕꯁꯨ ꯍꯥꯏꯅꯗ꯭ꯔꯣ ꯊꯥꯏꯅꯗꯤ ꯑꯍꯜ ꯂꯃꯟꯒ ꯁꯃꯣ ꯐꯩ ꯐꯩꯅꯅꯥ
ꯎꯝ
ꯑꯩ ꯉꯍꯥꯛꯇꯪ ꯆꯥꯛ ꯇꯣꯂꯛꯄꯩꯗ ꯑꯩꯁꯦ ꯄꯨꯛꯁꯦ ꯌꯥꯝ ꯂꯨꯝꯃꯦꯕ ꯑꯁ ꯆꯥꯛ ꯇꯠꯁꯜꯂꯨꯕꯒꯤ ꯉꯁꯤꯁꯦ ꯑꯁ ꯂꯨꯝꯃꯑꯣꯏꯁꯦ ꯆꯥꯅꯤꯡꯁꯦ ꯍꯦꯛꯇ ꯀꯩꯅꯣꯝ ꯇꯧꯔꯝꯃꯅꯦ ꯑꯩꯁꯦ ꯑꯩꯁꯦ ꯈꯣꯡ ꯍꯥꯝꯇꯣꯛꯀꯦꯅ ꯊꯦꯝꯇꯣꯛꯑꯒ ꯈꯔ ꯍꯥꯝꯇꯣꯛꯎꯨꯔꯦ ꯍꯥꯝꯇꯨꯕꯗꯒꯤ ꯈꯤꯇꯪ ꯌꯥꯡꯕ ꯃꯥꯜꯂꯦ ꯑꯩꯗꯤ ꯁꯪꯒꯣꯝ ꯑꯃꯝ ꯊꯛꯆꯜꯂꯑꯦ ꯑꯗꯣ ꯇꯨꯝꯝꯕꯗꯨꯣ ꯍꯥꯁꯕ ꯍꯦꯒ ꯉꯟꯃꯜꯂꯤꯗꯅ ꯑꯗ ꯑꯩꯁꯦ ꯁꯨꯝ ꯐꯣꯟ ꯇꯧ ꯇꯧꯔꯛꯏꯅꯦꯕ ꯈꯪꯕ ꯅꯪꯗꯤ ꯍꯌꯦꯡ ꯅꯦꯛꯀꯤ ꯑꯦꯛꯖꯥꯝ ꯀꯩꯀꯩ ꯂꯩꯒꯦ ꯍꯥꯏꯗ ꯀꯃꯥꯏ ꯀꯃꯥꯏꯅ ꯇꯧꯔꯒꯦ
ꯈꯪꯗꯦꯅ ꯄꯨꯡ ꯇꯔꯦꯠꯇ ꯆꯠꯇꯣꯏ ꯇꯟ ꯃꯅ ꯂꯔꯦ
ꯀꯔꯤ ꯇꯔꯦꯠꯇꯥ
ꯎꯝ
ꯑꯦ ꯉꯥꯜꯂꯤ ꯍꯦ ꯑꯗꯨꯗꯤ
ꯎꯝ
ꯀꯒꯤꯅꯣ ꯃꯣꯏꯗꯥ ꯉꯟꯅ ꯀꯩꯅꯣ ꯇꯧꯔꯤꯔꯤꯗꯤ
ꯇꯔꯦꯠꯇ ꯆꯠꯂꯅꯤ ꯇꯔꯦꯠꯇ ꯔꯤꯄꯣꯔꯠ ꯅꯤꯄꯥꯜ ꯅꯤꯄꯥꯥꯟ ꯁ꯭ꯋꯥꯏꯕꯒꯤ ꯃꯅꯨꯡꯗ ꯔꯤꯄꯣꯔꯠ ꯇꯧꯔꯅꯤ ꯑꯗꯨꯒ ꯃꯥꯄꯜꯗꯒꯤ ꯍꯧꯕ ꯇꯔꯥ ꯇꯔꯥꯊꯣꯏ ꯕꯥꯔꯣ ꯄꯨꯡ ꯑꯍꯨꯝ
ꯄꯨꯡ ꯑꯍꯨꯝꯁꯦ ꯐꯥꯝꯃꯒ ꯂꯩꯗꯣꯏꯅꯤꯅꯦ
ꯀꯝꯄ꯭ꯌꯨꯇꯔꯒ ꯃꯜꯂꯒ ꯑꯩ ꯕꯤꯠ ꯌꯥꯝ ꯂꯩꯇꯦ ꯀꯣꯛꯁꯤ ꯏꯎꯗꯣꯏꯅꯦ
ꯑꯁ ꯀꯣꯛ ꯆꯤꯛꯄ ꯑꯩ ꯑꯃꯨꯛ ꯈꯛꯇ ꯑꯩꯅ ꯕꯑꯦꯡꯀꯤ ꯑꯦꯛꯖꯥꯝ ꯑꯃꯈꯛ ꯊꯥꯒꯤꯕ ꯀꯩꯅꯣꯗ ꯎ ꯁꯤ ꯇꯦꯛꯑ ꯑꯁꯤ ꯇꯛꯂ ꯀꯩꯅꯣꯗ ꯀꯔꯤ ꯍꯥꯏꯕꯅꯣꯃ ꯀꯝꯄꯥꯠ ꯑꯀꯥꯝꯄꯥꯥꯠꯇ ꯅꯠꯇꯦꯅꯦ ꯑꯃ ꯀꯝꯄꯨꯇꯔꯒꯤ ꯅꯥꯎꯔꯝ ꯊꯣꯡꯝꯗ ꯆꯪꯉꯒꯝ ꯑꯇꯇꯩ ꯁꯦꯟꯇꯔ ꯑꯃ ꯆꯥꯎꯅ ꯂꯩꯕꯗꯣ ꯀꯔꯤ ꯍꯥꯏꯕꯅꯣ ꯀꯥꯎꯈꯔꯦ ꯏꯟꯖꯤꯅꯤꯌꯥꯔꯤꯡ ꯇꯝꯐꯝ ꯑꯃ ꯂꯩꯕꯗꯣ ꯈꯪꯕ꯭ꯔꯥ ꯅꯣꯏ ꯆꯦ ꯔꯤꯖꯥ ꯅꯒ ꯇꯝꯃꯦ ꯍꯥꯏꯕ ꯑꯁꯤꯒꯤꯒꯤ ꯇꯥꯛꯌꯦꯜꯒꯤ ꯑꯥꯏꯇꯤꯌꯥ ꯍꯥꯏꯕ꯭ꯔꯥ ꯑꯗꯨꯒꯤꯗꯨꯗ ꯁꯦꯠꯇ ꯇꯥꯏꯌꯦꯕ
ꯑꯝ
ꯇꯥꯕꯗ ꯅꯨꯃꯤꯠ ꯄꯨꯡ ꯇ ꯇꯥꯏ ꯄꯨꯡ ꯀꯌꯥꯃꯣꯝ ꯇꯥꯏ ꯑꯩ ꯅꯨꯡꯊꯤꯟꯗ ꯅꯤꯡꯊꯝꯊꯥꯁꯨ ꯑꯣꯏꯕꯗꯣꯏꯅꯤ ꯃꯇꯝꯗꯣ ꯅꯤꯡꯊꯝꯊꯥꯁꯨ ꯑꯣꯏꯕ ꯐꯨꯔꯤꯁꯤꯁꯨꯅꯦ ꯑꯩꯈꯣꯏꯒꯤ ꯊꯥꯕꯁꯨ ꯂꯤꯍꯧꯗꯕ ꯑꯩꯁꯦ ꯃꯇꯝꯗꯨꯗ ꯑꯄꯥꯕꯒ ꯂꯤꯜꯂꯒ ꯅꯣꯏꯁꯦ ꯄꯟꯆꯔꯗꯨꯗ ꯊꯥꯏꯑꯕꯀꯣ ꯃꯥꯗꯤ ꯑꯍꯤꯡ ꯂꯦꯛꯑꯦ ꯊꯧꯕꯥꯜꯗꯒꯤꯩ ꯂꯥꯛꯑ ꯄꯩꯈꯥ ꯊꯥꯔꯤꯅꯤ ꯑꯗꯨꯒ ꯑꯩꯈꯣꯏꯗ ꯑꯍꯤꯡ ꯂꯦꯛꯑꯦ ꯇꯣꯡꯉꯥꯟꯅꯒꯕꯨꯗꯤ ꯊꯤꯟꯕꯤꯑꯕ ꯑꯗꯨꯁꯨꯅꯦ ꯗꯥꯏꯑꯣ ꯒꯥꯔꯤꯗꯅꯦ ꯑꯩꯅ ꯏꯪꯒꯗ ꯑꯩꯅ ꯊꯧꯔꯦ ꯃꯥ ꯇꯣꯡꯉꯤꯕ ꯑꯗꯨꯗꯤ ꯑꯁ ꯍꯩ ꯍꯩ ꯀꯥꯏꯗꯩꯅꯣ ꯃꯥ ꯃꯥꯗꯤ ꯑꯥ ꯀ꯭ꯂꯥꯁ ꯁꯦꯚꯦꯟ ꯑꯥꯏꯠꯇꯒꯤ ꯊꯧꯔꯛꯑꯦ ꯍꯥꯏꯁꯦ ꯒꯥꯔꯤ ꯀꯨꯏꯔꯦ ꯃꯥꯗꯤ ꯒꯥꯥꯏ ꯊꯧ ꯍꯩꯕ ꯑꯩꯅꯒꯗꯤꯡ ꯀꯣꯂꯦꯖꯇꯒ ꯇꯃꯤꯟꯅ ꯀꯥꯟꯗ ꯃꯥꯗꯤ ꯃꯣꯏꯗꯒ ꯂꯦꯛꯄꯣ ꯆꯥꯕ ꯈꯣꯠꯄ
ꯒꯥꯔꯤ ꯗꯥ ꯀꯤꯚꯥꯒ ꯂꯩꯔꯝꯃꯦꯕ ꯃꯣꯏ ꯃꯇꯝꯗꯨꯗꯀꯣ
ꯎꯝ
ꯇꯥꯏꯃꯤꯡꯗꯨꯗ ꯑꯩꯗꯤꯤꯚꯥꯏ ꯂꯩꯔꯝꯃꯦ ꯑꯗꯨꯗꯒ ꯃꯥꯅꯒ ꯊꯧꯔꯒ ꯑꯩꯅꯒ ꯇꯣꯡꯉꯒ ꯆꯠꯂꯦꯕ ꯇꯝꯅ ꯒꯥꯔꯤ ꯊꯧꯕ ꯍꯩꯇ꯭ꯔꯤꯕ ꯃꯣꯏꯗꯤ ꯑꯗꯨꯝ ꯐꯖ ꯊꯧꯔꯝꯃꯦꯕ ꯑꯗꯨꯗꯨꯗꯅꯤ ꯃꯤ ꯑꯩꯁꯤꯅ ꯄꯤꯁꯛ ꯄꯤꯈꯩ ꯏꯁꯀꯔꯠ ꯑꯃ ꯁꯦꯠꯂꯒ ꯊꯧꯔ ꯇꯣꯡꯉ ꯆꯠꯄꯗꯨꯗ ꯃꯌꯥꯝꯅ ꯉꯛꯂꯦꯕ ꯑꯩꯁꯤꯅꯤ ꯀꯔꯤꯅꯣꯅꯦ ꯇꯣꯟꯗꯣꯟ ꯀꯧꯕꯅꯦꯕ ꯄꯟꯆꯠꯁꯦ ꯇꯣꯟꯗꯣꯟꯅ ꯅꯃꯥꯟꯅꯕꯤꯅꯦ ꯂꯥꯛꯏꯅꯦꯁꯤꯕꯨ ꯄꯩꯁꯥ ꯄꯤꯛꯄ ꯑꯉꯥꯡ ꯃꯆꯥ ꯏꯁꯀꯠ ꯁꯦꯠꯄꯨ ꯂꯥꯛꯏꯁꯨꯕꯨ ꯀꯩꯅꯣ ꯍꯥꯏꯌꯦ ꯑꯩꯁꯦ ꯑꯗꯩ ꯑꯩ ꯅꯍꯥꯟ ꯆꯠꯂꯨꯕꯗ ꯃꯣꯏ ꯃꯃꯥ ꯃꯄꯥꯣꯏ ꯑꯣꯏꯅ ꯑꯗꯨ ꯋꯥꯔꯤꯗ ꯑꯗꯨꯝ ꯇꯧꯕ ꯂꯩꯗꯣꯏꯅꯦ ꯃꯅꯥꯎꯄꯤꯗꯨ ꯅꯪ ꯏꯆꯦ ꯇꯨꯗꯣ ꯅꯪꯒ ꯏꯆꯦ ꯆꯨꯁꯤ ꯍꯥꯏꯁꯤ ꯑꯋꯥꯏ ꯏꯁꯀꯠ ꯇꯧꯔꯒ ꯁꯦꯠꯑ ꯂꯥꯛꯄꯗ ꯑꯩ ꯅꯤꯡꯁꯤꯡꯉꯤꯑꯅ ꯑꯗꯨꯝ ꯇꯧꯔꯣꯏꯗꯤ
ꯍꯣꯏ ꯅꯪ ꯃꯁꯥ ꯌꯥꯝ ꯄꯥꯕꯗꯣ
ꯑꯥꯎ ꯄꯥꯏꯌꯦꯕ ꯏꯁꯥꯁꯦꯪꯗ ꯐꯤꯠ ꯃꯥꯏ ꯑꯣꯏꯣꯏ ꯑꯣꯏꯗꯕ ꯑꯗꯨꯝ ꯇꯧꯋꯦꯕꯀꯣ ꯑꯁ ꯆꯐꯥꯏ ꯑꯩ ꯑꯩꯅ ꯄꯥꯕꯁꯤꯦ ꯅꯆꯤꯟꯊꯤꯅꯀꯣ ꯄꯥꯝꯅꯦ ꯀꯔꯤꯒꯤꯅꯣ ꯈꯣꯝꯗ ꯏꯁꯥꯁꯦ ꯍꯥꯏꯗꯤ ꯑꯩ ꯀꯣꯂꯦꯖ ꯀꯥꯔꯕꯐꯥꯎꯇꯅꯦ ꯑꯗꯨꯝ ꯍꯛꯆꯥꯡꯁꯦ ꯌꯥꯝ ꯐꯤꯠ ꯑꯣꯏꯗꯦꯕ
ꯎꯝ
ꯀꯣꯂꯦꯖꯀ ꯇꯝꯕ ꯂꯣꯏꯔꯀꯥꯟ ꯃꯇꯨꯡꯗ ꯀꯥꯏꯗꯪꯗꯅꯦꯅꯒ ꯐꯤꯠ ꯑꯣꯏꯔꯤꯅꯦ ꯍꯧꯖꯤꯛ ꯑꯃꯨꯛ ꯑꯩꯈꯣꯏꯒꯤ ꯈꯤꯇꯪ ꯆꯥ ꯌꯥꯗꯕꯤ ꯏꯁꯥꯁꯦ ꯑꯩꯈꯣꯏꯒꯤ ꯀꯨꯏꯅ ꯊꯥ ꯑꯃꯅꯤ ꯐꯝꯃꯒ ꯐꯖꯅꯒ ꯆꯥꯛꯈꯠꯂꯛꯑꯗꯤ ꯏꯁꯥꯁꯦ ꯑꯩꯈꯣꯏ ꯀꯥꯝꯈꯠꯂꯛꯑꯒ ꯑꯗꯨ ꯑꯣꯏ ꯀꯇꯩ ꯄꯥꯝꯕꯣꯝ ꯄꯥꯔꯨ ꯑꯇꯩ ꯑꯇꯩ ꯃꯨꯛ ꯄꯨꯛꯁꯤꯗ ꯑꯗꯨꯝ ꯅꯣꯏꯗꯤ ꯇꯧꯈꯠꯂꯛꯑꯦꯕ ꯑꯗꯨꯅꯅꯦ ꯍꯥꯏꯇꯥꯔꯦꯅꯦ ꯑꯗꯩꯗꯤ ꯋꯥꯔꯃꯤꯅ ꯉꯁꯥꯏꯒꯤ ꯏꯁꯥꯁꯦ ꯑꯩꯈꯣꯏ ꯂꯨꯝꯊꯕꯒꯤ ꯈꯥꯔ ꯉꯝꯕꯗꯣ ꯈꯣꯡ ꯊꯥꯡꯝꯕꯗ ꯈꯣꯡꯒꯗꯤ ꯆꯠꯄꯗ ꯑꯃꯨꯛ ꯅꯥꯕꯩ ꯇꯥꯏꯞꯇ ꯇꯧꯋꯦꯕ ꯈꯣꯡ ꯄꯥꯡ ꯊꯥꯡꯗꯕꯗ
ꯎꯝ
ꯑꯗꯨꯗꯨꯅ ꯏꯁꯥꯁꯦ ꯋꯦꯠ ꯍꯦꯟꯒꯠꯂꯦꯕ ꯌꯥꯡꯈꯩ ꯑꯩꯈꯣꯏꯗꯤ ꯁꯤ ꯑꯩꯈꯣꯏ ꯌꯥꯝ ꯀꯟꯅ ꯋꯥꯡꯗꯕꯅꯤꯅ ꯕꯣꯗꯤ ꯋꯦꯠꯀ ꯍꯥꯏꯠꯀꯁꯦ ꯌꯥꯝ ꯀꯟꯅ ꯍꯦꯟꯅ ꯕꯣꯗꯤ ꯋꯦꯠ ꯍꯦꯜꯍꯟꯕ ꯌꯥꯗꯦꯗꯅꯀꯣ ꯑꯗꯨꯅꯤ ꯑꯗꯨ ꯀꯩꯅꯣ ꯇꯧꯕꯗꯨꯗ ꯑꯗꯨꯅ ꯌꯥꯝ ꯀꯩ ꯍꯥꯏꯅꯤ ꯆꯥꯁꯤꯜꯂꯦ ꯐꯠꯇꯦ ꯑꯩꯅꯦ ꯑꯝꯇꯩꯅꯣ ꯊꯝꯒꯦ ꯍꯨꯏꯁꯦ ꯑꯣꯏ ꯁꯣꯛꯔꯛꯀꯟ ꯀꯩꯅꯣꯗꯣꯝ ꯆꯪ ꯂꯩꯔꯦ ꯑꯝꯇ ꯀꯧꯊꯣꯛꯀꯦ ꯎꯝ